ꯑꯕꯣ
ꯑ
ꯎꯝ ꯃꯣꯟꯅ ꯍꯋ
ꯍꯥꯡ ꯑꯣꯏꯔꯝ
ꯃꯥ ꯀꯥꯟꯁ ꯃꯅ ꯂꯜꯂꯤꯗꯅꯤ ꯇꯕꯤ
ꯑꯣ ꯑꯁ ꯑ ꯑꯁ ꯑ ꯇꯨꯅ ꯁꯨꯝ ꯍꯧꯒꯠꯂꯛꯄꯗꯒꯤꯩ ꯐꯃꯨꯡꯒ ꯄꯨꯣꯠ ꯆ ꯑꯩ ꯆꯥꯏ ꯍꯥꯏꯔꯤꯁꯦ ꯍꯣꯟꯗ
ꯎꯝ ꯆꯒꯗ ꯍꯥꯏꯗꯤ ꯍꯣ ꯍꯗ ꯆꯠꯅꯤꯡꯉꯕꯅꯦ ꯇꯧꯔꯤꯁꯦ
ꯀꯩ ꯍꯥꯏꯕ
ꯌꯨꯝꯗꯕꯨ ꯆꯠꯅꯤꯡꯉꯛꯑꯕꯅꯦꯕ
ꯍꯥꯛ ꯆꯥꯛ ꯈꯦꯜꯣ ꯂꯔꯤ ꯇꯝꯔꯣ ꯑꯦꯕ ꯆꯂꯣ
ꯇꯝꯗ꯭ꯔꯦ
ꯅꯪ ꯀꯩꯅꯣ ꯆꯍꯤ ꯑꯃꯇ ꯉꯥꯏꯔꯕꯅꯦ ꯈꯥꯡꯉꯣ
ꯁꯉꯥꯏꯅꯁ ꯂꯥꯏꯁꯨ ꯄꯥꯏꯁꯦ ꯌꯨꯝꯗ ꯑꯁꯃꯤ ꯂꯩꯅꯤ ꯌꯨꯝꯅꯖꯔ
ꯎꯝ ꯌꯨꯝ ꯆꯠꯂ ꯅꯪ ꯃꯔꯨꯝ
ꯃꯥꯅꯦꯕ ꯀꯣꯅꯤꯡꯉ ꯃꯔꯤ ꯃ ꯑꯣꯏꯅꯤꯡꯉ
ꯅꯪ ꯎꯃꯔ ꯀꯌꯥ ꯂꯩꯖꯒꯦ
ꯃꯔꯨꯝꯗꯣ ꯈꯂ ꯂꯩꯗ ꯑꯁ ꯑꯦ ꯃꯔꯨꯝ ꯍꯥꯏꯔꯒꯅꯤ ꯁꯤ ꯍꯥꯟꯅ ꯄꯤꯔꯤꯉꯩꯗ ꯈꯨꯂꯣꯛ ꯄꯁꯟꯅꯕꯗ ꯌꯥꯝ ꯅꯨꯡꯉꯥꯏꯔ
ꯑꯣ ꯅꯅꯦꯗꯅꯦ ꯃꯗꯨꯨꯝ ꯀꯁ ꯂ
ꯎꯝ
ꯎꯝ ꯑꯗꯣ ꯑꯩꯗꯤ ꯌꯨꯝꯗ ꯁꯨꯝ ꯆꯠꯇꯦ ꯆꯠꯅꯤꯡꯗꯦ ꯑꯩꯗꯤ
ꯑꯁ ꯈꯪꯁꯤꯗ ꯍꯣꯏ ꯋꯥꯕꯗꯤ ꯋꯥꯕ ꯊꯕꯛ ꯀꯩꯀꯩ ꯏꯪꯈꯥꯡ ꯀꯩꯀꯩ ꯇꯧꯕꯗꯣ
ꯊꯕꯛꯇꯣ ꯇꯧꯔꯒꯦꯕꯀꯣ ꯑꯗꯨ ꯀ꯭ꯋꯥꯣꯟꯊꯤ ꯌꯥꯝ ꯆꯥꯏꯌꯦꯕ
ꯑꯁ ꯈꯪꯗꯦ ꯊꯕꯛ ꯏꯪꯈꯥꯡ ꯇꯧꯔꯁꯨ ꯑꯩ ꯋꯥꯕꯨꯗꯤ ꯋꯥꯏ ꯑꯗꯨ ꯑꯣꯏꯇꯥꯔꯁꯨ ꯌꯨꯝꯗꯨꯅ ꯅꯨꯡꯉꯥꯏꯕ ꯅ
ꯑꯩꯗꯤ ꯅꯨꯡꯉꯥꯏꯇꯦ ꯑꯩꯗꯤ ꯈꯣꯟꯆꯦ ꯆꯥꯕꯒꯤ
ꯑꯗꯨꯗ ꯌꯨꯝꯉ ꯍꯦꯟꯕꯗꯤ ꯂꯩꯇꯦ ꯑꯩꯗꯤ ꯀꯣꯛꯁꯤꯗꯀꯣ ꯑ ꯎꯝ
ꯀꯩꯅꯣꯁꯦ ꯄꯤꯁꯣꯟꯁꯦ ꯎꯇꯨꯞꯃꯨꯛ ꯆꯥꯎꯔꯦ ꯈꯔ ꯐꯣꯏꯗꯠꯇ ꯌꯥꯈꯦ
ꯐꯣꯏꯕꯤꯒꯦ ꯂꯥꯛꯑꯣ ꯐꯣꯏꯕꯤꯒ ꯅꯠꯇ꯭ꯔꯒꯅꯦ ꯃꯐꯣꯏꯗꯨꯅ ꯄꯥꯏꯔꯒ ꯀ ꯑꯗꯨꯠ ꯆꯠ ꯆꯠ ꯊꯨꯟ ꯆꯣ ꯑꯗꯨꯅꯦꯉꯉ
ꯑꯩ ꯁꯤꯁꯦ ꯈꯔꯗꯤ ꯑꯩꯅ ꯐꯣꯏꯗꯠꯂꯕꯅꯦ ꯈꯔ ꯇꯝꯕꯒꯤ ꯑꯗꯨ ꯀꯤꯗꯅ ꯂꯣꯏꯗꯤ ꯐꯣꯏꯗꯦꯕ ꯍꯥꯏꯗꯤ ꯁꯤꯠ ꯍꯥꯟ ꯐꯣꯏꯗꯈ꯭ꯔꯗꯤ
ꯇꯃ ꯇꯝꯃꯒ ꯁꯨꯝ ꯍꯥꯏꯔꯛꯄꯅꯦ ꯑꯗꯨꯒꯤꯗꯤ
ꯇꯟꯖꯩꯅꯤ ꯌꯨꯝꯗꯩ ꯐꯣꯏꯔꯛꯄꯅꯤꯗ ꯑꯗꯨꯕꯨꯗꯤ ꯍꯣꯏꯗꯕꯒꯠ ꯆ ꯃꯥꯅꯦ
ꯑꯗꯣ ꯀꯩꯅꯣ ꯇꯧꯕꯗꯨꯅꯁꯨ ꯐꯣꯏꯕꯁꯨ ꯑꯗꯨꯝ ꯅꯨꯡꯉꯥꯏꯕꯅꯤꯅ ꯁꯤꯠ ꯅꯥꯜꯂꯒꯀꯣ ꯥꯟ ꯊꯣꯛꯄꯅꯦꯕ ꯎꯝ
ꯅꯪꯗꯤ ꯅꯁꯥ ꯅꯊꯟ ꯐꯣꯏꯖꯕ꯭ꯔꯣ ꯀꯃꯥꯏꯅ ꯇꯧꯒꯦ ꯃꯤ ꯈꯣꯏꯍꯟꯕ꯭ꯔꯣ
ꯑꯩꯁꯥꯏꯇꯣꯝꯗ ꯑꯩꯈꯣꯏꯁꯦ ꯍꯥꯟꯅꯗꯤꯀꯣ ꯀꯩꯅꯣꯗ ꯃꯣꯏꯒꯤ ꯁꯝ ꯀꯛꯐꯝ ꯀꯩꯀꯩ ꯂꯩꯕꯗꯣ ꯑꯗꯨꯩꯗ ꯑꯗꯨ ꯁꯤꯗꯩꯗꯨꯗ ꯇꯧꯔꯒ ꯐꯣꯏꯍꯜꯂꯝꯃꯦ ꯍꯥꯟꯅꯗꯤ ꯍꯧꯖꯤꯛꯇꯤ ꯏꯁꯥ ꯏꯇꯣꯝꯗ ꯑꯗꯨꯝ ꯈꯖꯤꯛ ꯈꯖꯤꯛ ꯍꯦꯜꯔꯛꯄꯗꯒꯤ ꯏꯁꯥ ꯏꯇꯣꯝꯁꯨ ꯑꯗꯨꯝ ꯇꯧꯋꯦꯅ ꯑꯗꯨꯝ ꯇꯝꯃ ꯇꯝꯃꯒ ꯍꯥꯏꯔꯛꯄꯅꯤꯗ
ꯕꯅ
ꯑꯗꯨ ꯃꯤꯅ ꯐꯣꯔꯛꯄꯁꯤ ꯈꯪꯉꯕ ꯍꯥꯏꯗꯤ ꯄꯤꯁꯨꯝꯁꯨ ꯌꯥꯎꯗꯕꯒꯤꯀꯣ ꯑꯗꯨꯝ ꯍꯥꯏꯗꯤ ꯑꯝꯇ ꯌꯥꯎꯗꯕ ꯑꯣꯏꯕꯗ ꯑꯗꯨꯃꯥꯏꯅ ꯑꯣꯏꯔꯤꯕ ꯑꯗꯨꯅ ꯏꯁꯥ ꯏꯗꯥ ꯏꯁꯥꯒꯤ ꯀꯩꯅꯣ ꯃꯑꯣꯡꯁꯨ ꯈꯪꯖꯔꯦꯗꯅ
ꯑꯣꯝ ꯏꯁꯥꯒꯤ ꯐꯣꯏꯖꯕꯅ ꯐꯩꯔꯦ ꯍꯥꯏꯗꯤ ꯁꯨꯝ ꯐꯣꯏꯗ꯭ꯔꯣꯕꯅꯤꯅ ꯁꯨꯝ ꯃꯤꯉꯣꯟꯗ ꯍꯥꯏꯅꯗꯅ ꯈꯣꯠꯅꯗꯅ ꯂꯩꯕ
ꯑꯗꯨꯗ ꯅꯩꯅ ꯐꯠ
ꯅꯍꯥꯟ ꯌꯨꯝꯗ ꯆꯠꯂꯨꯕꯗꯣ ꯏꯅꯝꯕꯃꯅ ꯊꯤꯅ ꯉꯥꯡꯉꯦ ꯑꯩꯉꯣꯟꯗ
ꯀꯩꯒ
ꯑꯩ ꯆꯥꯛꯀꯧꯕ ꯆꯠꯂꯤꯗꯅ ꯑꯗꯩꯗ ꯃꯉꯣꯟꯗ ꯄꯤꯁꯨꯝꯁ ꯄꯤꯌꯣꯅ ꯆꯠꯂꯒ ꯄꯤꯁꯨꯝꯗꯨꯅ ꯑꯝꯇ ꯐꯣꯏꯗꯕꯒꯤ ꯎꯇꯨꯞꯃꯨꯛ ꯆꯥꯎꯈꯩ ꯆꯠꯂꯕꯅꯤꯅ ꯃꯥꯅ ꯁꯥꯎꯔꯛꯏꯕ
ꯁꯥꯎꯕ ꯁꯥꯎꯃꯟꯗꯦ ꯁꯥꯎꯕ ꯁꯥꯎꯃꯟꯗꯦ ꯍꯥꯏꯁꯤꯅꯤꯀꯣ ꯑꯩꯒꯤ ꯏꯅꯥꯎꯄꯤꯗꯤ ꯑꯃ ꯂꯩꯌꯦ ꯂꯩ ꯂꯦꯡ ꯇꯧꯕꯁꯤꯗꯅꯦ ꯄꯤꯁꯨꯝꯁꯦ ꯃꯥꯁꯨ ꯎꯇꯨꯝꯃꯨꯛ ꯆꯥꯎꯋꯦꯕ ꯑꯗꯨꯗꯒꯤ ꯑꯩꯅꯣꯄꯤꯛꯀꯦ ꯍꯥꯏꯕꯕꯨ ꯌꯥꯗꯦꯕ ꯈꯣꯕ ꯍꯥꯏꯗꯤ ꯌꯣꯜꯂꯀꯥꯟꯗ ꯐꯖꯗꯕꯗꯣ ꯑꯣꯏꯕꯕ ꯑꯗꯨꯃꯥꯏꯅꯤ ꯇꯗꯣ ꯄꯤ ꯃꯥꯏꯗꯨꯨꯔꯤ ꯄꯒ
ꯑ ꯊꯤ ꯉꯥꯡꯉꯩꯅꯦ ꯑꯩ ꯁꯥꯥꯕꯤꯅꯕꯨ ꯌꯥꯝ ꯇꯔꯨ ꯇ ꯅꯥꯟꯅ ꯀꯩꯁꯨꯝꯒꯄ ꯗꯣ ꯂꯩꯇꯦ ꯀꯅꯥ ꯅꯨꯄꯥꯅꯕꯨ ꯄꯥꯝꯕꯤꯗꯣꯏꯅꯣ
ꯆꯨꯝꯃꯤꯅ ꯆꯨꯝꯃꯤ ꯍꯩꯗꯣ ꯀꯣ ꯈꯔ ꯈꯔ ꯀꯦꯕ ꯇꯥꯃꯦ ꯑꯩꯅ ꯍꯥꯏꯁꯦ
ꯑꯗꯣ ꯑꯩ ꯑꯗꯨ ꯑꯗꯨꯒꯤ ꯅꯨꯃꯤꯠꯇꯨꯗꯩꯅꯦ ꯑꯩꯅ ꯈꯔ ꯈꯣꯏꯕ ꯍ
ꯎꯝ ꯑꯩꯁꯨ ꯌꯨꯝꯗ ꯑꯐꯣꯏ ꯑꯃ ꯂꯩꯍꯧꯦ ꯄꯨꯔꯛꯀꯦ ꯇꯧꯕꯅꯦ ꯀꯥꯎꯗꯅꯤ
ꯑꯁ ꯑꯩꯁꯨ ꯄꯨꯔꯛꯇꯦ
ꯍꯝ
ꯈꯔ ꯂꯩꯔꯒ ꯄꯩꯁꯥ ꯂꯩꯔꯒ ꯂꯩꯁꯦ
ꯎꯝ ꯃꯥꯅꯦ ꯑꯁ ꯃꯥ ꯑꯩꯗꯤ ꯗꯥꯏꯁꯤꯁꯟ ꯕꯣꯛꯁꯀꯤ ꯄꯣꯠ ꯆꯩꯁꯨ ꯂꯩꯒꯦ ꯈꯟꯕꯅꯦ ꯀꯥꯎꯔꯦ ꯀꯥꯎ ꯑꯦ ꯅꯅ ꯑꯃꯨꯛ ꯀꯃꯥꯏꯅ ꯇꯧꯗꯣꯏꯕ ꯑꯃ ꯊꯥꯁꯒꯦ ꯑꯃ
ꯂꯝꯄꯥꯛꯁꯤꯁꯨ ꯅꯥꯄꯤ ꯍꯤꯗꯥꯛ ꯀꯥꯞ ꯃꯥꯟꯅꯦꯕ ꯁꯤꯒꯤ ꯑꯩꯈꯣꯏꯒꯤ ꯐꯤ ꯐꯪꯒꯣꯝꯁꯦ ꯑꯁꯤ ꯑꯩꯅ ꯄꯤꯔꯨꯛ ꯍꯦꯛꯑ ꯆꯥꯔꯝꯃꯤ ꯐꯪꯉꯦ ꯈꯪꯗꯗꯅ ꯍꯦꯛꯑ ꯆꯥꯔꯝꯃꯗꯤ ꯑꯩꯕꯨ ꯁꯤꯔꯣꯏꯗ꯭ꯔꯣꯏ ꯌꯦꯡꯉꯣ
ꯅ ꯆꯥꯔꯝꯃꯦ ꯍꯥꯟꯅ ꯆꯥꯔꯝꯕꯅꯠꯇ꯭ꯔꯣ ꯍꯧꯖꯤꯛ
ꯑꯣ ꯆꯥꯗꯤ ꯑꯗꯨꯁꯨꯅꯦ ꯑꯩꯅ ꯍꯣꯁꯇꯦꯜ ꯀꯩꯅꯣ ꯗ ꯂꯥꯛꯄꯗꯣ ꯁꯤꯗ ꯂꯥꯛꯄꯗꯣ ꯑꯗꯨꯗ ꯍꯥꯟꯅ ꯌꯨꯝ ꯆꯠꯂꯤꯀꯥꯟꯗ ꯀꯥꯞꯄꯝꯃꯅꯦꯕ ꯃꯣꯏꯁꯦ
ꯑ
ꯑꯗꯩꯗ ꯅꯥꯄꯤꯁꯦ ꯍꯥꯏꯗꯤ ꯃꯆꯨ ꯃꯩꯇꯧ ꯇꯧꯕꯗꯣ ꯃꯌꯥꯝꯁꯦ
ꯑꯝ
ꯀꯥꯞꯄ ꯀꯨꯏꯗ꯭ꯔꯤꯕꯗꯤ ꯃꯥꯜꯂꯦ ꯃꯥꯗꯤ ꯍꯥꯏꯗꯤ ꯈꯤꯇꯪ ꯄꯠꯊ ꯄꯠꯊ ꯂꯩꯔꯝꯕꯗ ꯑꯩꯅ
ꯑꯗꯨ ꯑꯣꯏꯇꯥꯔꯁꯨ ꯃꯣꯏꯁꯨ ꯈꯤꯇꯪ ꯍꯥꯏꯔꯃꯗꯤ ꯐꯕꯅꯦ ꯁꯨꯃꯥꯏ ꯁꯨꯃꯥꯏꯅ ꯀꯥꯞꯄꯦ ꯈꯣꯠꯂꯤ ꯀꯅꯥ ꯈꯪꯗꯦ ꯌꯦꯡꯉꯣ ꯆꯥꯔꯨꯔꯅ ꯈꯜꯂꯁꯤ ꯌꯦꯡꯉꯣ
ꯃꯥꯅꯦ ꯍꯥꯏꯗꯤ ꯑꯩꯈꯣꯏꯗꯤ ꯄꯣꯠ ꯍꯧꯋꯦ ꯍꯦꯛ ꯆꯥꯔꯨꯗꯣꯏꯅꯦꯕ ꯁꯣꯟꯗ ꯃꯤꯠ ꯁꯣꯝꯗ ꯃꯤꯠ ꯂꯥꯏꯌꯦꯡꯒꯗ꯭ꯔꯥ ꯑꯗꯨꯃꯨꯛ ꯌꯥꯎꯁꯜꯂꯗꯤ ꯁꯤꯏꯔꯣꯏ ꯁꯤꯐꯝꯝꯅꯕ ꯑꯃꯨꯛ ꯈꯪꯗꯅ ꯁꯤꯏ
ꯀꯅꯥꯅ ꯂꯝꯄꯤꯒꯤꯗ ꯍꯥꯏꯁꯦ ꯃꯌꯥ ꯌꯥꯝ ꯀꯟꯅꯟꯅꯅꯤ
ꯀꯟꯕꯅꯦ ꯑꯗꯨꯁꯨ ꯑꯩꯗꯤ ꯌꯦꯡꯉꯣ ꯑꯌꯨꯛꯇꯅꯤꯀꯣ ꯍꯥꯏꯗꯤ
ꯎꯝ ꯗꯣꯛꯇꯔ ꯌꯧꯅꯣꯏꯅꯤ ꯀꯩꯅꯣ ꯍ ꯂꯥꯛꯦ
ꯑꯩꯈꯣꯏ ꯑꯗꯥꯋꯥꯏꯗ ꯃꯤ ꯑꯃ ꯂꯩꯈꯤ
ꯅꯥꯕꯤꯔꯛꯑꯒ ꯎꯝ ꯑꯗꯨꯒ ꯁꯨꯃꯥꯏꯅ ꯍꯥꯏꯌꯦ ꯂꯧ ꯍꯤꯗꯥꯛ ꯊꯛꯄꯁꯤꯅ ꯑꯃꯨꯛꯀ ꯍꯦꯟꯅ ꯀꯩꯅꯣ ꯇꯧꯕ ꯃꯥꯜꯜꯂꯤꯦ ꯇꯠꯄ ꯍꯦꯟꯅ ꯃꯥꯜꯂꯦ
ꯍꯣꯏ
ꯍ ꯂꯧꯔꯤ ꯂꯥꯛꯇ ꯃ ꯌꯥꯝ ꯀꯠꯂ ꯑꯗꯨꯔꯨꯗꯣꯏꯅꯦꯉꯣꯅꯦ ꯀꯥꯞꯄꯒ ꯑꯩꯈꯣꯏꯅ ꯑꯃꯨꯛ ꯆꯥꯔꯤꯅꯤ ꯑꯃꯨꯛ
ꯑꯩꯈꯣꯏꯅ ꯆꯥꯔꯤꯅꯦꯗꯣ ꯑꯗꯨꯗꯤ ꯍꯥꯏꯗꯤ ꯇꯞ ꯇꯞꯅ ꯑꯩꯈꯣꯏꯁꯨ ꯑꯗꯨꯝ ꯁꯣꯟꯊꯔꯛꯄ ꯇꯕ
ꯑꯗꯨꯅꯅꯦ ꯍꯧꯖꯤꯛꯀꯥꯟ ꯀꯦꯟꯁꯔꯒꯤ ꯂꯥꯛꯏꯕ ꯃꯌꯥꯝꯁꯦ ꯀꯦꯟꯁꯔ ꯌꯥꯝ ꯇꯥꯟꯅꯕ ꯃꯟꯅ ꯍꯧꯖꯤꯁꯤ
ꯃꯥꯅꯦ ꯑꯗꯨꯅ ꯍꯧꯖꯤꯛꯁꯦ ꯂꯥꯏꯅꯥꯁꯦ ꯖꯥꯠ ꯥꯠ ꯊꯣꯛꯏꯁꯦ
ꯊꯥꯏꯅꯒꯤꯅ ꯍꯥꯏꯕꯗꯤ ꯄꯣꯠꯁꯦ ꯑꯁꯦꯡꯕ ꯉꯥꯛꯇ ꯆꯥꯔꯦ ꯑꯗꯒꯤ ꯇꯒꯠ ꯇꯒꯠ ꯇꯦꯛ ꯄꯥ ꯍꯤꯗꯥꯛ ꯂꯥꯡꯊꯛ ꯌꯥꯟꯗꯕ ꯑꯗꯨꯗꯨꯅ ꯄꯨꯟꯁꯤ ꯁꯥꯡꯕ ꯍꯦꯜꯂꯦ ꯅꯥ ꯌꯦꯛꯇ꯭ꯔꯦ ꯃꯤꯠꯁꯨ ꯑꯗꯨꯝ ꯃꯣꯏꯗꯤ ꯑꯍꯟ ꯑꯣꯏꯔꯔꯕꯐꯥꯎꯗ ꯎꯕꯅꯦꯕ
ꯅꯥꯟꯅꯦ ꯑꯩꯈꯣꯏꯗꯤ ꯃꯁꯤꯗꯁꯤꯗ ꯑꯗꯨꯒ ꯁꯨꯃꯥꯏꯅꯁꯨ ꯍꯥꯏ ꯐꯣꯟꯒꯨꯝꯕ ꯌꯥꯝꯅ ꯁꯤꯖꯤꯟꯅꯕꯁꯦ ꯕ꯭ꯔꯦꯟꯗꯣ ꯌꯥꯝꯅ ꯃꯦꯃꯣꯔꯤ ꯃꯥꯡꯊꯔꯕ ꯑꯣꯏꯕꯗꯣ
ꯍꯣꯏ
ꯃ ꯥꯏ
ꯑꯁ ꯑꯗꯨ ꯑꯩꯗꯤ ꯑꯗꯨꯗꯤ ꯌꯦꯟ ꯐꯣꯟꯁꯦ ꯌꯥꯝ ꯄꯥꯏ ꯌꯥꯗꯕꯦ ꯐꯤꯕꯝꯅꯦ ꯍꯥꯟꯅꯗꯒꯤ ꯑꯩꯗꯤ ꯈꯔ ꯈ ꯌꯥꯎꯗꯅ ꯄꯣꯛꯂꯛꯑꯦ
ꯍ
ꯈꯔ ꯌꯥꯎꯖꯔꯤꯁꯦ ꯂꯣꯏ ꯃꯥꯡꯈꯤ ꯇꯥꯔꯦ ꯑꯗꯨꯅ ꯍꯥꯏꯁꯦ ꯃꯤꯠꯁꯨ ꯁꯣꯛꯀꯅꯤ ꯍꯛꯆꯥꯡꯁꯨ ꯐꯔꯣꯏ ꯕ꯭ꯔꯦꯟꯁꯨ ꯁꯣꯛꯀꯅꯤ ꯑꯗꯒꯤ ꯃꯥꯒꯤ ꯋꯦꯕ ꯃꯌꯥꯝꯗꯨꯅ ꯏꯁꯥꯗꯣ ꯐꯥꯎꯔ
ꯃꯥꯅꯦ ꯃꯥꯅꯤ ꯍꯥꯏꯗꯤ ꯅꯨꯡꯗꯥꯡ ꯅꯨꯡꯗꯥꯡꯗꯤ ꯐꯣꯟꯗꯅ ꯇꯨꯝꯃꯤꯕꯅꯦ ꯑꯁ ꯇꯣꯛꯑꯁꯤꯦꯔ ꯈꯜꯂꯛꯑꯕꯅꯦ ꯑꯗꯨꯑꯣꯏꯁꯨ ꯑꯗꯨ ꯌꯥꯎꯗ꯭ꯔꯗꯤꯨꯁꯨ ꯇ ꯌꯥꯗꯕ
ꯍꯣꯏ ꯑꯗꯨꯗꯨꯒ ꯅꯍꯥꯟ ꯀꯩꯅꯣꯅ ꯗꯣꯛꯇꯔꯅ ꯍꯥꯏꯗꯤ ꯇꯨꯝꯃꯝꯗꯥꯏꯗ ꯄꯨꯡꯈꯥꯏꯒꯤ ꯃꯃꯥꯡꯗꯒꯤ ꯐꯣꯟꯁꯦ ꯌꯦꯡꯒꯅꯣꯅ ꯍꯥꯏꯔꯤꯅꯦ ꯑꯩꯈꯣꯏꯗꯤ ꯇꯨꯝꯑꯝꯗꯥꯏꯐꯧ ꯌꯦꯡꯉꯤ
ꯗꯤ ꯑꯗꯨꯝ ꯀ ꯌꯦꯡꯉꯦ ꯍꯥꯏꯕ
ꯌꯥꯗ꯭ꯔꯦ ꯀꯣ ꯌꯥꯗ꯭ꯔꯦ ꯍꯥꯏꯁꯤꯅ ꯇꯧꯔꯤꯁꯦ ꯑꯁꯨꯝꯣꯏ ꯐꯤꯕꯝꯨꯝꯖꯨꯝ ꯨꯝꯖꯨꯁꯦ ꯂꯩ ꯇꯧꯔꯤꯁꯦ ꯍꯤꯡꯅꯤꯡꯉꯤꯕ ꯄꯨꯟꯁꯤ ꯈꯨꯌꯦꯡꯁꯤꯒ ꯑꯣ ꯁꯣꯔꯛꯏꯕ ꯄꯨꯟꯁꯤ ꯈꯨꯌꯦꯡꯁꯤꯒ ꯁꯤꯗꯗꯤ ꯃꯤ ꯃꯌꯥꯝ ꯆꯧꯔ ꯆꯧꯔ ꯊꯥꯔ
ꯃꯥꯅꯦ ꯁꯤꯁꯦ ꯃꯤ ꯑꯃꯨꯛ ꯍꯦꯟꯅ ꯁꯥꯔꯛꯈꯤꯗꯣꯏꯅꯦ ꯍꯥꯏꯗꯤ ꯑꯋꯥꯕꯁꯦ ꯊꯦꯡꯅꯕ ꯍꯦꯜꯂꯛꯈꯤꯗꯣꯏꯅꯦꯕ
ꯀꯤꯁꯔꯨꯀꯣ ꯀꯩꯅꯣ ꯇ꯭ꯔꯦꯅꯤꯡ ꯑꯃ ꯇꯧ ꯆꯜꯂꯨꯔꯒ ꯊꯕꯛ ꯑꯃ ꯇꯧꯔꯛꯝꯕꯅ ꯐꯕꯖꯥꯠꯅꯤ
ꯍꯣꯏ ꯑꯗꯨꯅ ꯍꯥꯏꯗꯤ ꯊꯕꯛꯁꯦ ꯍꯧꯖꯤꯛꯁꯦ ꯍꯥꯏꯗꯤ ꯌꯥꯝꯕ ꯌꯥꯝꯗꯕ ꯍꯥꯏꯗꯤ ꯑꯗꯨꯝ ꯇꯧꯕꯕꯨ ꯌꯥꯔꯗꯦ ꯑꯩꯗꯤ ꯇꯧꯁꯜꯂꯒꯦꯅ ꯂꯩꯔꯦ
ꯣꯏꯕꯁ ꯈꯪꯗꯦꯗ ꯑꯩ ꯍꯧꯖꯤꯛ ꯌꯥꯝ ꯀꯟꯅ ꯑ ꯈꯪꯗꯩ ꯀꯣꯏꯕ ꯌꯥꯝ ꯆꯠꯅꯤꯡꯉꯤ ꯌꯥꯝ ꯀꯟꯅ
ꯁꯨꯃꯥꯏꯅ ꯇꯧꯔꯁꯦ ꯍꯣꯏ ꯃꯌꯥꯝ ꯄꯨꯂꯛ ꯀꯣꯏꯕꯁꯨ ꯆꯠꯁ ꯑꯗꯨꯒ ꯊꯕꯛ ꯍꯥꯏꯗꯤ ꯑꯍꯥꯡꯕ ꯃꯇꯝꯗ ꯇꯧꯕ ꯌꯥꯕ ꯂꯩꯔꯗꯤꯦ ꯍꯦꯛꯇ ꯀꯣꯏꯊꯤ ꯊꯤꯔꯒ ꯄꯨꯟꯅ ꯇꯧꯁꯜꯂꯁꯤꯁꯦ
ꯑꯗꯨꯒꯗꯤꯀꯣ ꯑꯩ ꯍꯧꯖꯤꯛꯀꯥꯟꯁꯦ ꯑꯩꯅ ꯄꯥꯝꯃꯛꯏꯁꯦ ꯑꯃꯒ ꯒ꯭ꯔꯨꯁꯇ ꯊꯕꯛ ꯇꯧꯕꯗꯣ ꯈꯪꯕ꯭ꯔꯥ ꯑꯗꯨꯗ ꯊꯕꯛꯛꯇꯧꯕ ꯇꯧꯅꯤꯡꯉꯛꯑꯦ ꯍꯥꯏꯕ ꯌꯥꯝ ꯅꯨꯡꯉꯥꯏꯗꯧ ꯃꯥꯜꯂꯦ ꯍꯥꯏꯕ
ꯍꯣꯏ ꯅꯨꯡꯉꯥꯏꯅꯤꯌꯦ ꯑꯁꯤ ꯇ
ꯑꯗꯨ ꯄꯩꯁꯥꯁꯨ ꯌꯥꯝ ꯆꯥꯎꯕ ꯃꯥꯜꯂꯦ ꯃꯣꯏꯗꯣ
ꯇꯨꯔꯤꯁꯀꯨꯝꯕꯒꯤ ꯊꯕꯛꯇꯤ
ꯎꯝ ꯑ ꯃꯌꯥꯝꯅ ꯑꯩꯗ ꯍꯨꯝꯃꯣꯏꯅ ꯇꯧꯅꯤ ꯊꯝ
ꯑꯗꯨ ꯊꯤꯖꯤꯜꯂꯁꯤꯁꯦ
ꯈꯨꯎꯞ ꯁꯣꯝꯇ ꯂꯩꯅꯤꯡꯕꯅꯤ ꯇꯧꯔꯤꯁꯦ ꯄꯩꯁꯥ ꯀꯌꯥ ꯂꯩꯇꯗꯅ ꯄꯩꯁꯥ ꯂꯩꯇꯗꯅꯦꯣꯕꯅꯤ
ꯑꯗꯨ ꯍꯥꯏꯔꯒ ꯅꯍꯥꯟ ꯑꯃꯨꯛ ꯑꯩꯒꯤ ꯈꯣꯡꯎꯞ ꯑꯃ ꯂꯩꯕꯗꯣ ꯆꯥꯗ꯭ꯔꯤꯅꯦ ꯈꯣꯅꯤꯡꯒꯗꯣ ꯐꯥ ꯌꯥꯗ꯭ꯔꯦ ꯖ꯭ꯔꯣ ꯖ꯭ꯔꯣ ꯅꯥꯟꯊꯩꯅꯦ ꯍꯥꯏꯕ
ꯃꯥ ꯎꯝ ꯁꯦꯝꯗꯔꯣ ꯍꯨꯠꯂꯒ ꯁꯦꯝꯕ ꯌꯥꯗꯔꯣ
ꯍꯨꯠꯐꯝꯗꯣ ꯌꯥꯝ ꯆꯤꯡꯁꯤꯟꯗ꯭ꯔꯗꯤ ꯌꯥꯔꯔꯣꯏꯕ ꯑꯗꯨꯗꯨꯒꯤ ꯑꯩꯅ ꯁꯗ ꯂꯩꯦꯕ ꯍꯥꯏꯗꯤ
ꯀꯩꯅꯣ ꯇꯧꯔꯣ ꯌꯦꯇꯨꯝ ꯌꯦꯇꯨꯝ ꯑꯃ ꯄꯥꯏꯔꯒ ꯊꯤꯜꯂꯒ ꯍꯨꯠꯇꯣꯛꯑꯣ ꯑꯗꯨꯒ ꯁꯦꯝꯃꯨ ꯀꯩꯗꯧꯕ ꯑꯗꯨꯝ ꯏꯟꯁꯤꯜꯂꯒ ꯇꯥꯕꯗꯨꯕꯨꯣ
ꯍꯣꯏ ꯃꯥꯅꯦ ꯃꯥꯅꯦ
ꯄꯥꯝꯃꯨꯗꯨꯅ ꯅꯪ ꯂꯩꯒꯦ ꯂꯩꯔꯦꯒ ꯑꯗꯨ ꯌꯥꯝ ꯄꯤꯣ
ꯄꯩꯁꯥꯁꯨ ꯂꯨꯄꯥ ꯆꯥꯃꯔꯤꯒ ꯀꯨꯟ ꯃꯉꯥ
ꯃꯥꯅꯦ ꯑꯩꯁꯨ ꯅꯣꯏꯒꯤ ꯑꯗꯨꯒꯨꯝꯕꯗꯣ ꯑꯝꯇ ꯂꯩꯒꯦ ꯇꯧꯕꯅꯦꯩꯥ ꯂꯩ ꯍꯥꯏꯗꯤ
ꯐꯗꯤ ꯐꯖꯕꯅꯦ ꯑꯗꯨ ꯈꯨꯡꯗ ꯃꯤ ꯑꯗꯨ ꯃꯤꯁꯨ ꯌꯥꯝ ꯇꯣꯡꯉꯩ ꯍꯥꯏꯕ
ꯇꯧꯅꯤꯡ ꯑꯗꯨꯒ ꯏꯃꯥꯟꯅꯕꯤ ꯑꯃꯈꯛ ꯁꯪꯉ ꯂꯩꯍꯧꯋꯦꯕꯀꯣ ꯐꯖꯩ ꯌꯥꯝ ꯂꯩ
ꯔ ꯅꯝꯕꯔ ꯃꯔꯤꯅꯦꯕ ꯂꯧꯔꯩꯗꯣ
ꯎꯝ ꯑꯩ ꯁꯤꯗ ꯊꯕꯛ ꯑꯃ ꯇꯧꯏꯤꯀꯣ ꯑꯗꯨꯗꯤ
ꯍꯣꯏ ꯍꯣꯏ